ꯍꯂꯣ ꯀꯔꯤ ꯇꯧꯕꯔꯥ
ꯑꯩ ꯆꯥꯛ ꯇꯣꯛꯑꯒ ꯂꯩꯌꯦ ꯅꯪꯗꯤ
ꯑꯩꯕꯨꯗꯤ ꯆꯠꯊꯣꯛꯑꯦ
ꯎꯝ ꯀꯥꯏꯗꯅ
ꯁꯅꯐꯝ ꯂꯣꯝꯗ
ꯑꯣ ꯑꯣ ꯅꯪꯗꯤ ꯁꯥꯟꯅꯗꯦ
ꯑꯗꯨꯅꯗꯤ ꯌꯦꯡꯕ
ꯀꯩ ꯁꯥꯟꯅꯕ ꯌꯥꯗ꯭ꯔꯣ
ꯅꯒꯦ ꯇꯧꯕꯀꯣ
ꯎꯝ ꯅꯦ ꯇꯧꯋꯦ
ꯅꯥꯒꯦ ꯇꯧꯋꯦ
ꯑꯣ ꯑꯗꯨꯗꯤ ꯏꯔꯨꯕ ꯈꯣꯠꯄ ꯇꯧꯔꯅꯨ
ꯎꯝ
ꯅꯥꯒꯗꯍꯦ ꯀꯔꯤꯅꯣ ꯄꯥꯈꯪ ꯑꯗꯨ ꯐ ꯆꯥꯎꯔꯒ
ꯎꯝ ꯎ
ꯆꯥꯛ ꯌꯥꯝ ꯌꯥꯝ ꯆꯥꯎꯋꯣ ꯅꯥꯗꯅꯤ ꯍꯥꯏ
ꯎꯝ ꯑ ꯃꯥꯀꯣ
ꯎꯝ
ꯑꯁ ꯑꯍꯨꯝ ꯁꯨꯔꯑꯦ
ꯄꯨꯔꯥ ꯍꯔ
ꯊꯪꯅ ꯊꯪꯅꯅ ꯑꯍꯨꯝ ꯇꯧꯏꯌꯦ
ꯎꯝ
ꯑꯩꯈꯣꯏꯁꯨ ꯇꯔꯨꯛ ꯇꯔꯦꯠꯔꯛ ꯇꯧꯋꯦ
ꯑꯁ ꯅꯨꯡꯉꯥꯏ ꯑꯩ ꯀꯩꯅꯣ ꯁꯤꯗ ꯐꯝꯕꯅꯦꯕꯀꯣ
ꯎꯝ
ꯑꯦꯛꯖꯥꯝꯗꯣ
ꯑꯥ
ꯎꯆꯁꯦꯡꯅ ꯆꯥꯏꯗꯅ ꯑꯗꯨ ꯎ ꯄꯝꯕꯤ ꯌꯥꯝꯥꯝꯒꯤꯗꯤ ꯅꯠꯇꯦ ꯎꯄꯥꯝꯕꯤ ꯃꯈꯥꯗ ꯒꯥꯔꯤ ꯈꯝꯕꯗ ꯒꯥꯔꯤꯗ ꯐꯝꯃꯒ ꯂꯩꯕ
ꯑꯥ
ꯎꯆꯦꯛ ꯃꯊꯛꯇ ꯂꯩꯕꯅꯦꯕ ꯂꯩꯌꯦꯕꯀꯣ
ꯑꯥ
ꯇꯧꯔꯛꯑꯒꯦ ꯊꯤ ꯐꯥꯖꯤꯜꯂꯛꯄ
ꯉꯒꯣꯟꯗ
ꯑꯧ
ꯑꯩꯒꯤ ꯈꯣꯡ ꯈꯣꯡ ꯀꯩꯅꯣꯗ
ꯎꯝ ꯐꯩꯅꯦ ꯃꯤꯉꯣꯟꯗ ꯄꯥꯛ ꯄꯥꯛ ꯐꯪꯗꯕ ꯊꯧꯗꯣꯛ ꯑꯃꯅꯤꯅꯤ ꯫
ꯈꯔ ꯁꯥ ꯍꯥꯏꯗꯤ ꯀꯔꯤ ꯍꯥꯏꯗ꯭ꯔꯥ ꯌꯥꯝ ꯆꯥꯕꯁꯨ ꯅꯠꯇꯕ ꯑꯗꯨꯗꯤ ꯃꯅꯨꯡꯗꯒꯤ ꯊꯣꯛꯂꯛꯄꯅꯤꯅꯀꯣ
ꯎꯝ
ꯈꯣꯡꯗ ꯀꯩꯅꯣꯗ ꯐꯩꯖꯤꯜꯂꯛꯑꯦ ꯑꯃꯗꯤ ꯍꯧꯖꯤꯛ
ꯑꯥ
ꯆꯠꯊꯣꯛꯑꯦ ꯑꯃꯨꯛ ꯑꯃꯨꯛ ꯑꯊꯧ ꯉꯥꯏꯍꯔ ꯂꯩꯔꯒ ꯑꯃꯨꯛ ꯐꯕꯀꯣ
ꯎꯝ
ꯑꯗꯨꯗ ꯃꯥꯒꯤ ꯃꯔꯨꯗꯣ
ꯑꯥ
ꯑꯃꯨꯛ ꯐꯔꯩꯖꯠ ꯇꯖꯤꯜꯂ ꯫
ꯑꯍꯥ
ꯌꯦꯡ ꯈꯜꯂꯛꯄꯗꯨꯗꯤ ꯍꯥꯟꯕꯗꯨꯗꯤ ꯎꯗꯨꯕꯡ ꯈꯜꯂꯛꯄꯗꯨꯗꯤ ꯑ
ꯎꯝ
ꯎ ꯐꯝꯒ ꯂꯩ꯫
ꯃꯣꯏ ꯌꯥꯝ ꯆꯥꯅꯤꯡꯕꯅꯦ ꯑꯗꯨꯗ ꯊꯨꯝꯕꯒꯤ꯫
ꯎꯝ ꯌꯥꯝ ꯆꯥꯏꯌꯦ꯫
ꯎꯝ
ꯑꯩꯈꯣꯏꯁꯨ ꯌꯥꯝ ꯂꯩ ꯑꯗꯨ ꯂꯥꯛꯄ ꯉꯝꯗꯦ ꯑꯩꯈꯣꯏꯅ ꯍꯦꯛ ꯀꯩꯅꯣ ꯇꯧꯕꯤꯕ ꯅꯥꯎꯔꯤ ꯄꯥꯏꯔꯒ ꯀꯥꯞꯄꯤꯕꯗꯣ ꯑꯗꯒꯤ ꯂꯥꯛꯅꯤꯡꯗꯕ ꯖꯥꯠꯅꯤ꯫
ꯍꯣꯏ ꯎꯆꯦꯛꯁꯤꯡꯗꯨꯔ ꯎꯝ ꯑꯁꯤꯗꯗꯤ ꯎꯆꯦꯛꯗꯒꯤ ꯃꯤꯅ ꯍꯦꯟꯅ ꯌꯥꯝꯕꯗ ꯃꯤ ꯑꯗꯨꯝ ꯍꯦꯛꯑꯒ ꯂꯩ꯫
ꯑꯥ ꯑ ꯌꯥꯝ ꯄꯥꯟꯕ ꯑꯣꯏꯔꯝꯅꯤꯌꯦ꯫
ꯌꯥꯝ ꯄꯥꯜꯂꯦꯥ ꯃꯇꯣꯟ ꯑꯁꯦ ꯑꯁ ꯌꯥꯝ ꯄꯥꯜꯂꯦ ꯑꯅꯛꯄꯗꯗꯤ ꯂꯣꯏꯁꯤꯟꯈ꯭ꯔꯦꯕꯀꯣ꯫
ꯎꯝ
ꯀꯩꯅꯣ ꯇꯧꯋꯦ ꯃꯇꯣꯟꯅꯗꯤ ꯑꯁ ꯄꯨꯔꯥꯅ ꯌꯥꯝ ꯄꯥꯜꯂꯤ꯫ ꯑꯩꯈꯣꯏ ꯀꯩꯅꯣꯗ ꯌꯨꯝꯕꯨ ꯌꯨꯝꯕꯨꯗꯀꯣ
ꯎꯝ
ꯖꯥꯝꯗꯣ ꯆꯥꯕ ꯍꯩꯕ꯭ꯔꯥ ꯍꯪꯕꯗ ꯑꯗꯨꯕꯨ ꯆꯥꯅꯕ꯭ꯔꯥ ꯍꯥꯏꯌꯦ꯫
ꯑꯁ ꯂꯣꯏꯔꯦ ꯃꯥꯁꯨ ꯑꯗꯨ ꯐꯥꯎ ꯀꯨꯡꯗꯔ꯭ꯗ ꯫
ꯆꯥꯒꯦꯗꯤ ꯆꯥꯕꯅ ꯈꯔ ꯄꯤꯕꯅꯦ ꯑꯗꯣ ꯆꯥꯔꯝꯒꯅꯦ꯫ ꯑꯩꯈꯣꯏ ꯑꯩꯈꯣꯏꯗ ꯂꯩꯕ ꯍꯣꯇꯦꯜ ꯇꯧꯕ ꯏꯃꯨꯡ ꯑꯃ ꯂꯩ꯫ ꯅꯨ ꯄꯥꯗꯣ ꯆꯪꯉꯒ ꯃꯥꯁꯨ ꯍꯥꯟꯅꯗꯤ ꯌꯥꯝ ꯍꯦꯡꯉꯒ ꯆꯥꯏ ꯍꯥꯏ ꯑꯗꯣ ꯍꯟꯗꯛꯇꯤ ꯍꯦꯛꯄ ꯀꯩꯅꯣ ꯍꯦꯛꯅꯤꯡꯉꯥꯏ ꯂꯩꯇꯕꯅꯤꯅ ꯑꯗꯨꯝ ꯆꯅꯤꯡꯉꯁꯨꯣ ꯌꯦꯡ ꯌꯦꯡꯉ ꯆꯄꯅꯦꯅ ꯃꯥꯁꯨ ꯍꯥꯏꯔꯕꯣ ꯃꯥꯁꯨ ꯈꯔ ꯂꯧꯈꯤꯕꯅꯦ꯫
ꯅꯨꯡꯁꯤꯠꯁꯦ ꯌꯥꯝ ꯁꯤꯠꯂꯦꯅꯦ
ꯍꯣꯏ ꯅꯣꯡ ꯅꯣꯡ ꯇꯥꯗꯔꯣ ꯉꯥꯁꯥꯏ
ꯇꯥꯗꯦꯗ ꯅꯣꯡꯕꯨꯗꯤ ꯇꯥꯗꯦ
ꯅꯣꯡ ꯇꯥꯏꯌꯦ
ꯎꯝ ꯅꯣꯡ ꯇꯥ ꯍꯧꯖꯤꯛ ꯇꯥꯕ꯭ꯔꯣ
ꯇꯥꯗꯦ ꯍꯧꯖꯤꯛꯇꯤ ꯉꯁꯥꯏꯗꯣ ꯑꯩ ꯆꯥꯛ ꯊꯣꯡꯏꯀꯥꯟꯗ ꯅꯣꯡ ꯌꯥꯝ ꯇꯥꯒꯔꯦ
ꯑꯁ ꯃꯤ ꯁꯛꯅꯕꯁꯦ ꯌꯥꯝꯃꯤꯍꯦ ꯉꯁꯤꯗꯤ
ꯑꯥ
ꯎꯝ ꯈꯨꯨꯌꯥꯃꯅꯦ ꯇꯧꯔꯤ ꯀꯥꯡꯕꯨꯁꯦ ꯃꯔꯤꯒꯨꯝꯕ ꯊꯣꯛꯑꯒ ꯁꯥꯅꯩꯌꯦ
ꯎꯝ
ꯃꯤ ꯌꯥꯝꯃꯗꯤ ꯃꯣꯏꯗꯤ ꯏꯁ ꯅꯨꯡꯉꯥꯏꯔꯝꯃꯅꯤ ꯅꯣꯏ ꯅꯌꯥꯝꯕ ꯈꯣꯏꯁꯨ ꯁꯥꯟꯅꯕ꯭ꯔꯥ
ꯁꯥꯅꯩ ꯌꯦ
ꯍꯩꯕ꯭ꯔꯣ ꯃꯣꯏꯗꯤ ꯁꯥꯅꯕ
ꯍꯩꯕ ꯌꯥꯝ ꯌꯥꯎꯋꯦ
ꯅꯠꯇꯦ ꯃꯣꯏꯁꯨ ꯍꯩꯕ꯭ꯔꯥ ꯍꯥꯏꯕ ꯑꯩꯅ ꯍꯥꯏꯕꯅꯦ
ꯀꯅꯥ
ꯅꯣꯏꯗꯥ ꯈꯣꯏꯗꯣ
ꯈꯣꯏꯗꯥꯗꯤ ꯍꯩꯇꯕꯅꯦꯗ
ꯑꯣ ꯆꯨꯝꯅ ꯗꯨꯝ ꯁꯥꯟꯅꯕ
ꯑꯗꯨꯝ ꯑꯥ ꯁꯥꯅꯕ ꯁꯨꯝ ꯆꯨꯨꯝꯅ ꯑꯗꯨꯝ ꯁꯥꯟꯅꯕꯀꯣ
ꯎꯝ
ꯀꯩꯅꯣ ꯇꯧꯋꯤꯗ ꯑꯩꯅ ꯑꯩꯅꯦ ꯈꯋ꯭ꯥꯏꯗꯩ ꯍꯩꯇ꯭ꯔꯤꯁꯦ ꯑꯩꯉꯣꯟꯗꯒꯤ ꯑꯗꯨꯝ ꯁꯥꯟꯅꯕ ꯍꯩꯌꯦ
ꯅꯪꯗꯤ ꯍꯨꯖꯤꯛ ꯆꯦꯜꯂꯒ ꯎꯅꯤꯡꯉꯦꯍꯦꯛ ꯍꯥꯏꯕ ꯅꯠꯇ꯭ꯔꯣ
ꯃꯁꯥꯗꯣ ꯅꯦꯝꯇꯛ ꯇꯧꯔꯒ ꯑꯁ ꯁꯥꯟꯅꯥꯏ ꯃꯥꯗꯤ ꯑꯗꯨꯝ ꯁꯅ ꯀꯩꯅꯣ ꯇꯧꯋꯤ ꯑꯁ ꯆꯦꯟꯕ ꯈꯣꯠꯄꯁꯦ ꯈꯔ ꯌꯥꯝꯕ ꯇꯧꯔꯗꯤ ꯐꯗꯕꯅꯤꯅꯤ
ꯎꯝ ꯅꯣꯏꯅꯤ ꯂꯝꯖꯦꯟ ꯇꯥꯟꯅꯔꯗꯤ ꯀꯅꯥꯅ ꯉꯝꯒꯗ꯭ꯔꯥ
ꯏꯁ ꯃꯥꯅ ꯉꯝꯒꯅꯤꯍꯦ ꯆꯦꯟꯕꯀꯥꯟ ꯄꯟꯕꯅꯦ ꯃꯥꯖꯨ ꯆꯦꯟꯕꯗ ꯑꯩ ꯑꯩꯗꯤ ꯉꯝꯗꯦ
ꯅꯪ ꯌꯥꯝ ꯁꯣꯜꯂꯦꯅꯦ ꯑꯗꯨꯗꯤ
ꯎꯝ ꯑꯩꯅ ꯉꯝꯃꯤꯁꯦ
ꯎꯝ
ꯑ ꯑ ꯑꯦ ꯀꯩꯅꯣꯁꯦ ꯑꯁ ꯃꯥꯅ ꯍꯦꯜꯂ ꯀꯟꯕꯅꯤꯗ ꯑꯩꯅ ꯍꯦꯟꯕꯁꯦ ꯇꯨꯝꯕꯒ ꯆꯥꯕ ꯃꯥꯁꯨ ꯑꯗꯨꯝ ꯆꯥꯏ ꯑꯗꯨ ꯑꯣꯏꯔꯁꯨ ꯑꯩ ꯑꯩꯅꯗꯤ ꯍꯦꯜꯂꯦ ꯍꯦꯜꯂꯦ
ꯌꯥꯝ ꯆꯥꯒꯟꯕ ꯃꯥꯜꯂꯦꯕ ꯃꯥ ꯅꯍꯥꯟꯃꯨꯛ ꯃꯤ ꯑꯩꯅ ꯎꯕꯗꯣ ꯃꯆꯤꯟꯗ ꯆꯥꯛ ꯃꯔꯨꯒ ꯄꯛꯇꯅ
ꯃꯥꯁꯨ ꯑꯗꯨꯝ ꯌꯥꯕꯅꯦ ꯌꯥꯕꯅꯦ ꯑꯗꯨꯝ ꯆꯥꯏꯗ ꯏꯕꯥꯅꯤꯗꯤ
ꯑꯗꯨꯒꯤꯅꯦ ꯅꯣꯏ ꯍꯦꯛ ꯆꯦꯡ ꯍꯦꯛ ꯂꯩꯇꯕꯗꯣ
ꯅꯣꯏ ꯀꯦꯖꯤ ꯀꯌꯥ ꯊꯣꯡꯕ꯭ꯔꯥ ꯅꯣꯏ ꯑꯅꯤꯒꯤ
ꯈꯣꯏꯅꯤꯒꯤꯔꫭ
ꯎꯝ
ꯑꯁ ꯀꯥꯜ ꯅꯨꯗꯜꯁ ꯑꯃ ꯂꯩꯗꯅ ꯃꯆꯥꯗꯣ
ꯎꯝ
ꯑꯗꫭ ꯑꯃ ꯑꯃ ꯃꯤ ꯑꯃꯒꯤ ꯑꯃ
ꯎꯝ
ꯎꯝ ꯇꯧꯏꯋꯦ ꯀꯩꯅꯣ ꯑꯗꯨ ꯆꯞ ꯆꯥꯔꯦ ꯆꯞ ꯆꯥꯕ ꯈꫭꯠ ꯀꯩꯅꯣ ꯇꯧꯋꯦ ꯍꯥꯏꯗꯤ ꯑꯍꯥꯎꯕꯒꯨꯝꯕ ꯊꯣꯡꯉꯗꯤꯀꯣ
ꯑꯥ
ꯑꯍꯥꯎꯕꯒꯨꯝꯕ ꯊꯣꯡꯉꯗꯤ ꯑꯗꯨ ꯑꯅꯤꯒ ꯇꯪꯈꯥꯏ ꯈꯔ ꯍꯦꯜꯂꯁꯨ ꯑꯗꯨꯝ ꯀꯣꯟꯅꯩ ꯍꯥꯏꯗꯤ
ꯎꯝ
ꯑꯍꯥꯎꯕ ꯆꯥꯔꯗꯤ ꯑꯗꯨꯝ ꯆꯥꯏ ꯑꯍꯥꯎꯕ ꯆꯥꯗ꯭ꯔꯗꯤ ꯀꯩꯅꫭꯗꯨꯅ ꯑꯁ ꯑꯁꯤꯗꯁꯨ ꯐꯧꯏꯅꯦ
ꯀꯔꯤ
ꯖꯝꯁꯦ ꯖꯝ ꯖꯝ
ꯌꯥꯝ ꯍꯧꯕ꯭ꯔ ꯑꯗꯨꯋꯥꯏꯗ ꯑꯩꯗꯤ ꯈꯪꯗꯦꯅꯦ
ꯍꯧꯋꯦ ꯁꯤꯗꯤ ꯃꯆꯥꯅꯦ ꯃꯥꯒꯤ ꯄꯥꯝꯕꯤꯗꯣ
ꯒ꯭ꯔꫭꯎꯟ ꯃꯅꯥꯥꯛꯇ ꯀꯣ
ꯒ꯭ꯔꫭꯎꯟ ꯃꯅꯥꯛꯇ ꯒꯦꯠꯇꯒꯤ ꯆꯪꯉꯤꯗꯅ ꯃꯅꯤꯡꯂꯣꯝꯒꯤ ꯅꯠꯇꯕ ꯅꯠꯇꯦ ꯑꯆꯧꯕ ꯀꯩꯅꯣ ꯃꯦꯟ
ꯑꯣ ꯑꯣ ꯎꯝ
ꯑꯗꯨ ꯑꯗꯨ ꯃꯄꯥ ꯆꯪꯕꯗ
ꯈꯪꯉꯦ ꯈꯪꯉꯦ ꯒꯦꯠ ꯃꯅꯨꯡꯒꯤ ꯒꯦꯠ ꯌꯧꯗ꯭ꯔꯤꯀꯥꯟꯗꯀꯣ
ꯑꯥꯎ ꯑꯥꯎ ꯑꯥꯎ
ꯎꯝ ꯍꯥꯟꯅ ꯄꯥꯝꯕꯗꯣ ꯈꯪꯉꯦ ꯑꯗꯨꯕꯨ ꯍꯦꯛꯄꯗꯤ ꯈꯪꯗꯦ ꯑꯩꯈꯣꯏꯗꯤ ꯍꯦꯛꯑꯥꯒꯗꯤ ꯆꯥꯔꯛꯇꯦ
ꯑꯁ ꯆꯥ ꯑꯩꯁꯨ ꯆꯗꯦꯗꯥ ꯅꯍꯥꯟ ꯑꯩꯒꯤꯗꯤ
ꯀꯅꯥꯅ ꯍꯦꯛ ꯏꯅꫭ
ꯑꯁ ꯑꯩꯍ ꯑꯌꯥꯝꯕ ꯃꯊꯛꯇ ꯂꯩꯕꯗꯣ ꯃꯥ ꯅꯍꯥꯟ ꯎꯄꯥꯥꯝꯕꯤ ꯃꯊꯛ ꯑꯥ ꯃꯇꯣꯟ ꯐꯥꯎ ꯀꯥꯔꯒ ꯍꯦꯛꯄꯅꯦ ꯃꯥ
ꯉꯁꯥꯏ ꯀꯩꯅ ꯍꯥꯞꯄꯗꯨꯔꯣ
ꯀꯔꯤ
ꯕꫭꯇꯜꯗ ꯍꯥꯞꯄꯗꫭ
ꯑꯥ ꯑꯥ ꯃꯥꯟꯅ ꯍꯥꯏꯕ ꯉꯥꯛꯅꯦ ꯀꯈꯤꯠꯂꯒꯥ ꯀꫭ
ꯃꯁꯛꯁꯨ ꯑꯗꯨꯝ ꯌꯥꯏꯅꯦ
ꯃꯤꯁꯛꯁꯨ ꯌꯥꯕ꯭ꯔꯥ ꯑꯗꯥ ꯍꯥꯏꯕꯤꯌꯣꯔꯥ
ꯌꯥꯏ ꯍꯥꯏꯕꯗꯤ ꯀꯔꯤꯃꯥꯟꯕ꯭ꯔꯦꯕꯤꯔꯥ
ꯀꯔꯤ ꯀꯔꯤ ꯃꯥ ꯂꯦ
ꯂꯐꯨ ꯃꯥꯅꯤ ꯂꯐꯨ
ꯍꯥꯏ ꯍꯩꯗꯅꯦ
ꯐꯥꯒꯤ ꯇꯧꯕꯅꯤꯗ ꯃꯤꯕꯨ ꯀꯅꯥꯅ ꯑꯗꯨꯃ ꯍꯥꯏꯒꯗ꯭ꯔꯣ ꯃꯁꯛꯇ ꯑꯗꯨꯝ ꯌꯥꯏꯌꯦ ꯌꯦꯡꯕ ꯌꯥꯏ ꯍꯥꯏꯔꯕꯅꯤꯗ
ꯃꯥꯁꯨ ꯌꯨꯝ ꯄꯥꯟꯕ ꯌꯥꯔꯅꯤ
ꯑꯣ
ꯏꯅꯥꯎꯅꯨꯄꯥ ꯈꯨꯝ ꯅꯗ꯭ꯔꯗꯤ ꯃꯥ ꯀꯩꯅꯣ ꯇꯧꯕꯗꯣ
ꯎꯝ
ꯆꯥꯗ ꯐꯝꯃꯒ ꯋꯥꯔꯤ ꯇꯧꯁꯤꯗ ꯐꯝꯐꯝ ꯑꯃ ꯂꯩ ꯑ ꯏꯃꯥꯄꯥ ꯅꯍꯥꯟ ꯀꯩꯅꯣ ꯌꯨꯝ ꯄꯥꯟꯈꯤꯕꯗꯣ
ꯎꯝ
ꯃꯥꯒꯤ ꯅꯨꯄꯤꯁꯨ ꯅꯪ ꯈꯪꯉꯦꯗꯅ ꯌꯥꯝ ꯅꯥꯒꯜꯂꯦ ꯍꯥꯏꯕꯗꯣ ꯌꯥꯝ ꯒꯥꯒꯥꯂꯗ
ꯑꯣ ꯑꯗꯨꯒꯤꯃꯌꯥꯝꯕ꯭ꯔꯥ
ꯃꯅꯦ
ꯑꯗꯨꯗꯤ ꯃꯥꯒꯤ ꯃꯅꯥꯎꯅꯨꯄꯥꯅ ꯍꯦꯟꯅ ꯑꯍꯟ ꯃꯥꯜꯂꯤꯅꯦ
ꯀꯣ
ꯎꯝ ꯅꯍꯥꯟ ꯎꯄ꯭ꯔꯝꯗ
ꯎꯝ
ꯐ ꯃꯥ ꯅꯨꯡꯗꯥꯡꯗ ꯆꯠꯂꯒ ꯐꯥꯏ ꯍꯥꯏ ꯌꯥꯝ ꯆꯥꯎꯋꯦ ꯑꯗꯨꯒꯤ ꯉꯥꯄ꯭ꯔꯨꯝꯗꯣ
ꯑꯥ
ꯑꯗꯨ ꯃꯇꯝꯗ ꯃꯥꯒꯤ ꯅꯨꯄꯤꯗꯤ ꯀꯩꯅꯣ ꯁ꯭ꯋꯥꯏꯗ ꯂꯩꯕꯀꯣ
ꯑ ꯁ꯭ꯋꯥꯏꯗ ꯂꯩꯕ꯭ꯔꯥ
ꯎꯝ ꯃ ꯃꯅꯦ ꯑꯦ ꯅꯠꯇꯦ ꯃꯅꯥꯎꯅꯨꯄꯤ ꯂꯩꯕꯗꯣ
ꯎꯝ
ꯄꯤ ꯀꯩꯅꯣꯔꯣꯝꯗ ꯂꯩꯌꯦꯕꯀꯣ
ꯎꯝ
ꯃꯣꯏꯒ ꯂꯩ ꯑꯗꯣ ꯃꯣꯏ ꯑꯗꯣ ꯑꯁꯤ ꯍꯥꯏꯕ ꯀꯩꯅꯣ ꯅꯨꯄꯥꯗꯣ ꯅꯌꯨꯝ ꯄꯥꯟꯕ ꯅꯨꯄꯥꯗꯣ
ꯑꯥ
ꯃꯥꯁꯨ ꯁ꯭ꯋꯥꯏꯗ ꯂꯥꯛꯀꯅꯤ ꯍꯥꯏꯕ꯭ꯔꯥ ꯇꯧꯋꯤ ꯍꯥꯏꯗꯤ ꯂꯥꯛꯑꯒꯀꯣ ꯊꯕꯛ ꯑꯩꯈꯣꯏ ꯑꯩꯈꯣꯏꯗꯗꯤ ꯅꯠꯇꯕ
ꯎꯝ
ꯃꯥꯒꯤ ꯅꯨꯄꯤꯒꯤ ꯃꯅꯥꯎꯅꯨꯄꯤꯁꯤꯡꯗꯣ ꯑꯂꯣꯝꯗ ꯂꯩꯌꯦꯕ ꯑꯗꯨꯗ ꯃꯣꯏꯁꯦ ꯂꯩ ꯑꯗꯨꯋꯥꯏꯗ ꯂꯩꯔꯒꯀꯣ ꯊꯕꯛ ꯊꯤꯔꯒ ꯇꯧꯗꯧ ꯃꯥꯜꯂꯦ
ꯑꯣ ꯑ
ꯃꯥꯅ ꯅꯨꯄꯤ ꯃꯥꯒꯤ ꯅꯨꯄꯤꯅ ꯍ
ꯑꯗꯨꯁꯨ ꯌꯥꯏ ꯑꯥꯗ ꯊꯕꯛ ꯂꯩꯇ꯭ꯔꯗꯤ ꯁꯤꯗ ꯂꯥꯛꯑꯒꯀꯣ ꯁꯨꯕ ꯌꯥꯕ ꯕꯥ ꯊꯤꯔꯒ ꯑꯗꯨꯝ ꯂꯩꯃꯤꯟꯅꯕ ꯌꯥꯏꯗ
ꯃꯥꯗꯤꯅꯦ ꯁ꯭ꯋꯥꯏꯗ ꯂꯥꯛꯄꯅ ꯋꯥꯒꯅꯤ ꯍꯥꯏꯕꯗꯤ ꯊꯕꯛ ꯌꯥꯝ ꯐꯕꯅꯦꯕ
ꯑꯥ ꯑꯥ
ꯍꯣꯏ ꯌꯥꯝ ꯐꯕꯅꯦ ꯑꯗꯨ ꯑꯥꯗꯗꯤ ꯅꯨꯃꯤꯠ ꯑꯃꯗꯅꯦ꯫
ꯑꯥ
ꯆꯠꯇꯨ꯭ꯛ ꯆꯇ꯭ꯔꯦꯠ ꯆꯠꯇ꯭ꯔꯨꯛ ꯆꯇ꯭ꯔꯦꯠ ꯅꯨꯡ